ꯍꯜꯂꯣ
ꯍꯣꯏ
ꯇꯥꯏ ꯀꯣ
ꯍꯣꯏ ꯇꯥꯏꯌꯦ꯫
ꯑ ꯅꯨꯡꯉꯥꯏꯔꯤꯕ꯭ꯔꯣ
ꯅꯨꯡꯉꯥꯏꯔꯤꯌꯦ ꯍꯣꯏ ꯅꯪꯗꯤ
ꯑꯥ ꯑꯩꯁꯨ ꯅꯨꯡꯉꯥꯏꯔꯤꯑꯦ ꯀꯔꯤ ꯇꯧꯔ ꯂꯩꯕ꯭ꯔꯥ꯫
ꯍꯥꯥ
ꯀꯔꯤ ꯀꯔꯤ ꯇꯧꯔꯒ ꯂꯩꯕ꯭ꯔꯣ ꯅꯪꯗꯤ꯫ ꯑꯣ
ꯀꯩ ꯌꯦꯤꯟꯖꯥꯡ ꯆꯥꯔꯒꯦꯍꯦ
ꯑ ꯉꯁꯤꯗꯤ ꯎꯁꯣꯏ ꯆꯥꯏ ꯎꯁꯣꯏꯒ ꯑꯂꯨꯁꯨ ꯍꯥꯞꯄꯦ ꯑꯗꯨꯒ ꯈꯥꯃꯟꯒꯨꯝꯕ ꯍꯥꯞꯄ꯭ꯔꯒ ꯀꯣ
ꯀꯔꯤꯅꯣ ꯎꯝ ꯁꯣꯀ꯭ꯔꯤ ꯃꯅꯥꯗꯣ ꯈꯔ ꯍꯥꯞꯄꯔꯒ ꯑꯁ ꯌꯥꯝ ꯍꯥꯎꯋꯦꯍꯦ꯫
ꯎꯠꯁꯣꯏꯗꯣ ꯈꯥꯃꯦꯟ ꯍꯥꯞꯄ꯭
ꯀꯔꯤ ꯍꯥꯏꯕ꯭ꯔꯥ
ꯈꯃꯦꯟ ꯍꯥꯞꯄ꯭ꯔꯥ
ꯎꯝ ꯈꯔ ꯍꯥꯞꯄꯦ ꯑꯗꯨꯒ ꯑꯃꯨꯛꯀ ꯁꯧꯈ꯭ꯔꯤ ꯃꯅꯥꯁꯨ ꯑꯃ ꯑꯅꯤ ꯍꯥꯞꯄ꯭ꯔꯒ ꯀꯣ꯫
ꯐꯖꯅ ꯆꯥꯏ꯫
ꯎꯝ ꯑꯩꯗꯤ ꯑꯁꯤꯅ ꯑꯍꯥꯟꯕꯅꯦ꯫
ꯇꯥꯗꯦꯁꯤꯒꯨꯝꯕ
ꯍꯣꯏ
ꯑꯁ ꯌꯥꯝ ꯐꯥꯎꯒꯅꯤꯍꯦ꯫
ꯈꯥꯃꯦꯟꯒ ꯀꯩꯒ ꯍꯥꯞꯄꯗꯣ ꯑꯩꯗꯤ ꯈꯪꯗꯦ꯫ ꯑꯩꯒꯤꯗꯤ ꯉꯁꯤꯁꯦ ꯌꯦꯟ ꯆꯥꯏꯌꯦ꯫
ꯑꯩꯒꯤ ꯃꯈꯣꯟ ꯇꯥꯏꯀꯣ ꯑꯩꯒꯤ ꯈꯣꯟꯖꯦꯜ ꯇꯥꯏꯑꯀꯣ ꯑꯣ ꯅꯪꯒꯤꯗꯣ ꯈꯔ ꯀ꯭ꯔꯦꯛ ꯀ꯭ꯔꯦꯛ ꯇꯧꯕꯒꯨꯝ ꯇꯧꯕ
ꯑꯩꯒꯤ
ꯎꯝ
ꯅꯨꯡꯉꯥꯏꯇꯦ ꯍꯥꯏꯕ꯭ꯔꯣ
ꯑ ꯍꯧꯖꯤꯛꯇꯤ ꯀ꯭ꯂꯤꯌꯥꯔ ꯑꯣꯏꯅ ꯊꯣꯛꯑꯦ
ꯑꯥ
ꯄꯔꯤꯟꯁꯥꯡ ꯇꯕ꯭ꯔꯥ
ꯌꯦꯟꯖꯥꯏꯌꯦ
ꯑ ꯁꯥꯎꯒꯤꯅꯥꯅꯦ ꯅꯪꯗꯤ
ꯍꯎꯋꯦ ꯍꯣꯏ
ꯌꯦꯟ ꯆꯥꯒꯗꯕꯅꯤ ꯉꯁꯤ ꯍꯣꯏ ꯌꯥꯝ ꯆꯥꯔꯝꯒꯅꯤ
ꯆꯥꯈ꯭ꯔꯦ ꯎꯝ
ꯀꯔꯤ ꯀꯔꯤ ꯍꯣꯠꯅꯔꯤꯒꯦ ꯅꯪꯗꯤ
ꯍꯥꯥ
ꯀꯔꯤ ꯀꯔꯤ ꯍꯣꯠꯅꯔꯤꯒꯦ
ꯀꯩꯁꯨ ꯇꯧꯗꯦꯗ ꯐꯨꯏꯗ ꯑꯗꯨꯝ ꯂꯩꯕꯅꯦ ꯅꯣꯏꯗꯤ ꯇꯥꯕ꯭ꯔꯣ
ꯇꯥꯏ ꯇꯥꯏ
ꯅꯣꯏꯗꯤ
ꯑꯩꯗꯤ ꯀꯣꯂꯦꯖ ꯇꯝꯕ ꯂꯣꯏꯔꯦꯗ
ꯑꯣ ꯅꯪ ꯀꯌꯥꯝ ꯀꯨꯏꯔꯒꯦ
ꯑ ꯀꯔꯤ ꯍꯥꯏꯕ ꯀꯌꯥꯝ ꯀꯨꯏꯔꯒꯦ ꯍꯥꯏꯕꯗꯤ
ꯀꯌꯥꯝ ꯀꯨꯏꯔꯒꯦ
ꯍꯥꯢꯕꯗꯤ ꯑꯁꯤꯗꯔꯣ ꯑ ꯑꯗꯨꯝ ꯎꯝ ꯑ ꯇꯨꯋꯤꯛꯁꯒꯨꯃꯅꯤ ꯁꯨꯨꯔꯦꯗ
ꯀꯨꯏꯗ꯭ꯔꯤꯀꯣ ꯑꯗꯨꯗꯤ
ꯑ ꯅꯪꯗꯤ
ꯊꯥ ꯑꯃ ꯁꯨꯔꯝꯒꯅꯤ ꯎꯝ ꯊꯥ ꯑꯃꯥ ꯎꯝ
ꯑꯁ ꯂꯣꯏꯔꯦꯍꯦ
ꯈꯪꯗꯦ ꯊꯥ ꯑꯃ ꯁꯨꯔꯝ ꯁꯨꯔꯝꯃꯣꯏꯗ
ꯑꯣꯥ ꯋꯤꯛ ꯑꯅꯤ ꯁꯨꯈ꯭ꯔꯦ ꯉꯁꯤꯅ ꯑꯩꯗꯤ ꯑꯗꯨ ꯉꯥꯛꯇꯅꯤ ꯋꯥꯔꯤ ꯂꯤꯕꯤꯌꯣ ꯑꯗꯨꯗꯤ ꯅꯪꯒꯤ ꯋꯥꯔꯤ
ꯈꯪꯗꯦꯗ
ꯋꯥꯁꯦ ꯀꯩꯅꯣ ꯑꯥ ꯂꯩꯇꯦꯅꯦ
ꯎꯝ
ꯑꯩꯈꯣꯏꯒꯤ ꯃꯤꯌꯥꯝ ꯂꯩꯕ ꯀꯩꯅꯣꯗꯣ ꯈꯪꯕ꯭ꯔꯥ
ꯍ ꯍꯣꯏ
ꯄꯨꯂꯞ ꯀꯩꯗ ꯀꯩ ꯑ ꯂꯩꯕ ꯑꯗꯨ ꯑ ꯃꯤꯌꯥꯝꯅ ꯑꯗꯨꯝ ꯊꯥꯔꯛꯄꯗꯣ ꯅꯣꯏ ꯅꯪ ꯐꯖꯅ ꯄꯥꯕꯅꯦ
ꯉꯁꯤꯔꯣ
ꯉꯁꯤꯁꯨ ꯅꯍꯥꯟꯁꯨ ꯍꯣꯏ
ꯑꯩꯗꯤ ꯐꯖꯅ ꯄꯥꯗꯦ ꯏꯝꯄꯣꯔꯇꯦꯟ ꯑꯣꯏꯕ ꯑꯗꯨ ꯂꯧꯔꯒ ꯆꯠꯇꯄꯅꯦ
ꯀꯧꯍꯕ
ꯏꯝꯄꯣꯔꯇꯦꯟꯒꯨꯝꯕ ꯂꯩꯔꯗꯤ ꯑꯗꯨꯝ ꯌꯦꯡꯉꯦ ꯑꯗꯨ ꯅꯠꯇ꯭ꯔꯗꯤ ꯑꯩ ꯑꯗꯨꯝ ꯂꯧꯗꯦꯗ
ꯃꯥꯅꯦ
ꯌꯥꯝꯃꯦꯕ ꯑꯗꯨ
ꯑꯩꯒꯤꯗꯣ ꯇꯜꯂꯦ ꯍꯥꯏꯕꯗꯣ ꯀꯔꯤꯒꯤꯔꯥ ꯈꯪꯗꯦ
ꯑꯣ
ꯅꯛ ꯎꯕ꯭ꯔꯥ
ꯎꯗꯦꯅꯦ ꯑꯩꯗꯤ
ꯑꯩꯅ ꯀꯩꯅꯣ ꯊꯥꯔꯛꯄ ꯀꯥꯟꯗ ꯇꯜꯂꯦ ꯁꯤꯒꯨꯝꯕ ꯀꯩꯅꯣꯁꯦ ꯍꯥꯏꯌꯦ ꯀꯩꯒꯤꯅꯣ ꯈꯪꯗꯦ
ꯑꯣ ꯅꯪꯒꯤ ꯑꯩ ꯎꯗꯦꯅꯦ ꯅꯪꯅ ꯀꯔꯤ ꯊꯥꯔꯛꯄ꯭ꯔꯥ
ꯍꯧꯖꯤꯛ ꯊꯥꯔꯛꯄꯗꯣ
ꯑ ꯉꯥꯏꯒꯦ ꯑꯗꯨꯗꯤ ꯑ ꯉꯥꯏꯌꯣꯀꯣ ꯑꯩ ꯌꯦꯡꯒꯦ
ꯀꯅꯥ ꯀꯅꯥ ꯑ ꯑꯗꯨꯠ ꯑ ꯀꯩꯅꯣ ꯍꯥꯏꯕꯗꯣ ꯑꯩꯅ ꯌꯦꯡꯉꯣ ꯃꯤꯌꯥꯝꯅ ꯉꯥꯡꯕꯗꯣ
ꯅꯪꯒꯤꯗꯣ ꯈꯪꯗꯦꯅꯦ
ꯎꯕ꯭ꯔꯥ
ꯅꯪꯒꯤ ꯍꯥꯟꯅ ꯐꯥꯔ꯭ꯁ ꯇꯦꯛꯁꯗꯣ ꯑꯩ ꯎꯗꯦ
ꯅꯪ ꯎꯕꯒꯤꯅꯦ ꯑꯩꯉꯣꯟꯗ ꯊꯥꯔꯛꯄꯁꯦ
ꯑꯣ ꯑꯗꯨ ꯑꯗꯨꯔꯣ
ꯍꯣꯏ ꯑꯗꯨꯝ ꯃꯊꯪꯅ ꯌꯦꯡꯉꯣ ꯇꯨ
ꯑ
ꯑꯁ ꯑꯗꯨꯗꯤ ꯃꯤ ꯋꯥ ꯑꯗꯨꯝ ꯊꯥꯔꯛꯏꯅ ꯃꯤ ꯂꯣꯏꯅꯃꯛ
ꯇꯜꯂꯦ ꯁꯤꯒꯨꯝꯕ ꯀꯩꯅꯣꯁꯦ ꯍꯥꯏꯕꯗꯣ ꯀꯔꯤꯒꯤꯔꯥ ꯍꯥꯏꯕꯅꯤꯗ
ꯑ ꯇꯤꯁ ꯇꯤꯁꯤ ꯑꯣꯈꯦ
ꯍꯥꯥ
ꯎꯝ ꯒꯥꯔꯤꯠ ꯒꯥꯔꯤꯠ
ꯀꯔꯤꯒꯤꯅꯣ ꯈꯪꯗꯦꯅꯦ
ꯈꯪꯗꯦ ꯑꯩꯁꯨ ꯀꯔꯤꯒꯤ ꯑꯗꯨꯝ ꯍꯥꯏꯕ꯭ꯔꯥ ꯑꯩꯈꯣꯏꯅ ꯑꯩꯈꯣꯏꯁꯨ ꯑꯗꯨꯝ ꯍꯥꯏꯌꯦꯕ ꯑꯩꯈꯣꯏꯗꯗꯤ ꯑꯗꯨꯝ ꯍꯥꯏꯗꯦ ꯅꯪꯕꯨ ꯀꯔꯤꯅꯣꯠ ꯇꯧꯕ ꯑꯣꯏꯔꯝꯃꯅꯤ ꯅꯪꯒꯤ ꯅꯪ ꯈꯪꯕ ꯃꯤ ꯑꯣꯏꯔꯝꯒꯅꯤ
ꯑꯩꯒꯤ ꯀ꯭ꯔꯤ ꯍꯥꯏꯕ
ꯅꯪꯕꯨ ꯈꯪꯕ ꯃꯤꯅ ꯑꯣꯏꯔꯝꯒꯅꯤꯕ
ꯅꯠꯇꯦ ꯅꯠꯇꯦ ꯅꯠꯇꯦ
ꯈꯪ ꯈꯪꯅꯕ ꯅꯠꯇꯦ
ꯈꯪ ꯍꯣꯏ ꯍꯣꯏ ꯅꯠꯇꯦ
ꯑꯣ
ꯑꯣ
ꯑꯗꯨꯗꯤ
ꯇꯨꯗꯤ ꯁꯪ ꯀꯔꯤꯒꯤꯅꯣ ꯈꯪꯗꯦꯕ ꯑꯩ ꯌꯥ ꯂꯥꯟꯅ ꯊꯥꯔꯛ ꯄ ꯈꯪꯗꯦ
ꯂꯥꯟꯕ ꯂꯩꯇꯦ ꯑꯗꯨꯗ
ꯀꯔꯤꯅꯣ ꯃꯣꯏꯅ ꯇꯜꯂꯦ ꯍꯥꯏꯕꯗꯣ ꯀꯔꯤꯅꯣ ꯈꯪꯗꯦ
ꯑꯣ
ꯑꯥ ꯃꯈꯥꯒꯤ ꯃꯌꯥꯝꯗꯣ ꯑꯩ ꯌꯦꯡꯗꯦꯕ ꯌꯥꯝꯃꯟꯕꯒꯤꯀꯣ ꯀꯩꯅꯣꯅ ꯃꯄꯨꯅ ꯊꯥꯔꯛꯄꯗꯤ ꯑꯗꯨꯝ ꯌꯦꯡꯕꯅꯦ
ꯑꯥ ꯃꯄꯨꯅ ꯊꯥꯔꯛꯄꯗꯤ ꯑꯩꯁꯨ ꯌꯦꯡꯕꯅꯦ
ꯒ꯭ꯔꯨꯞ ꯃꯌꯥꯝ ꯀꯩꯅꯣ ꯑ ꯅꯠꯇꯦ ꯃꯤ ꯃꯤꯌꯥꯝ ꯋꯥꯔꯤ ꯁꯟꯅꯕꯁꯨ ꯑꯩ ꯑꯗꯨ ꯇꯥꯜꯂꯦ ꯑꯗꯨꯒꯨꯝꯕꯁꯨ
ꯎꯝ ꯀꯥꯏꯗꯦ ꯑꯗꯨ ꯌꯦꯡꯒꯅꯨ ꯑꯗꯨꯝ ꯂꯩꯔꯁꯅꯨ
ꯃꯥꯅꯦ
ꯑꯃꯨꯛꯒ ꯊꯥꯔꯛꯑꯣ ꯁꯤ ꯁꯦꯝ ꯍꯦꯛ ꯂꯣꯏꯕ ꯀꯥꯟꯗ
ꯃꯣꯏꯒꯤ ꯀꯩꯅꯣꯗꯣ ꯌꯦꯡꯉ‌ꯦꯕ ꯃꯆꯤꯡꯗꯣ ꯑꯩꯁꯨ ꯇꯧꯒꯦ
ꯑꯁꯤꯒꯨꯝꯕ ꯀꯔꯤ ꯀꯥꯏꯕ ꯂꯩꯕꯒꯦ ꯃꯣꯏꯒꯤ ꯃꯣꯏ ꯁꯨ ꯑꯗꯨꯝ ꯊꯥꯕ ꯃꯤ ꯉꯥꯛꯇꯅꯤ
ꯃꯥꯅꯦ ꯆꯨꯝꯃꯦ ꯌꯥꯝ ꯑꯦꯛꯇꯤꯚ ꯑꯣꯏꯕ ꯃꯤ ꯉꯥꯛ ꯉꯥꯛꯇꯅꯦꯕ
ꯎꯝ ꯎꯝ ꯑꯦꯛꯇꯤꯞ ꯇꯧꯗ꯭ꯔꯗꯤ ꯀꯣꯜꯁꯨ ꯐꯪꯗꯦꯅ ꯁꯤꯗꯗꯤ
ꯃ ꯃꯥꯅꯦ ꯐ ꯎꯄꯥꯏ ꯂꯩꯇꯦ
ꯎꯝ ꯃꯤ ꯃꯌꯥꯝꯅ ꯑꯗꯨꯝ ꯊꯥꯕꯅꯤ ꯑꯩꯁꯨ ꯌꯥꯝ ꯊꯥꯕꯅꯦ ꯑꯗꯨ
ꯃꯌꯥꯝ ꯊꯥꯕꯅꯦ ꯑꯗꯨꯒꯤꯗꯤ ꯀꯅꯥꯒꯨꯝꯕ
ꯎꯄꯥꯏ ꯂꯩꯇꯦ ꯂꯥꯏꯕꯒꯤꯀꯣ
ꯃꯤ ꯑꯩꯗꯤ ꯅꯪꯕꯨ ꯈꯪꯅꯕ ꯃꯤꯅ ꯑꯗꯨꯝ ꯁꯥꯟꯅꯕ꯭ꯔꯥ ꯍꯥꯏꯅ ꯈꯟꯕꯅꯦꯕ
ꯅꯠꯇꯦ ꯈꯪꯗꯦ ꯑꯩ ꯑꯗꯨ ꯌꯥꯝ ꯊꯦꯡꯉꯀꯥꯟꯗ ꯃꯣꯏꯅ ꯀꯩꯅꯣ ꯇꯧꯔꯛꯄꯗꯨ ꯑꯩꯁꯨ ꯑꯗꯨꯁꯨ ꯇꯜꯂꯦ
ꯍꯣꯏ ꯑꯗꯨꯅꯦ ꯍꯤ ꯍꯤ ꯍꯤ ꯑꯉꯥꯎꯕ ꯉꯥꯛꯇ ꯂꯩꯕ ꯃꯥꯜꯂꯦ
ꯃꯥꯅꯦ ꯃꯥꯅꯦ ꯆꯞ ꯃꯥꯟꯅꯩꯌꯦ ꯀꯥꯡꯕꯨ ꯑꯃ ꯂꯩꯔꯦ ꯁꯤꯗ
ꯀꯔꯤꯁꯨ ꯈꯪꯗ꯭ꯔꯒ ꯍꯣꯏ ꯃꯣꯏꯁꯨ ꯈꯪ ꯈꯪꯔꯒ ꯀꯣ ꯈꯪꯗꯕ ꯁꯥꯔꯒ ꯇꯧꯔꯤꯅꯤ
ꯈꯪꯗꯦ ꯑꯉꯥꯡ ꯑꯣꯏꯔꯝꯒꯅꯤ
ꯍꯣꯏ ꯑꯁ ꯑꯉꯥꯡꯁꯤꯡ ꯌꯥꯝ ꯂꯩꯕꯅꯦ ꯁꯤꯗ
ꯌꯥꯝ ꯂꯩꯥꯌꯦ ꯍꯣꯏ
ꯑꯩꯅ ꯑꯁ ꯑꯉꯥꯡꯁꯤꯡꯕꯨ ꯋꯥꯔꯤ ꯁꯥꯕꯗꯀꯣ
ꯌꯥꯝ ꯈꯥꯏꯕꯁꯨ ꯂꯩꯕꯅꯦꯕ
ꯍꯣꯏ ꯀꯔꯤꯅꯣ ꯀꯔꯤ ꯏꯟꯁꯥꯡ ꯆꯥꯒꯦ ꯍꯥꯏꯔꯦ ꯉꯥ ꯀꯔꯤ ꯇꯧꯔꯒꯦ ꯍꯥꯏꯔꯗꯤ ꯑꯗꯨꯝ ꯐꯥꯝꯃꯦ ꯑꯗꯨ ꯑꯗꯨ ꯂꯩꯕꯅꯦ
ꯍꯣꯏ
ꯑꯁ ꯃꯤꯅꯤꯠ ꯇꯔꯥ ꯐꯥꯎ ꯋꯥꯔꯤ ꯁꯥꯕꯗꯣ ꯋꯥꯕꯅꯦ ꯃꯣꯏꯁꯦ
ꯃꯥꯅꯦ ꯋꯥꯁꯨ ꯈꯨꯝꯅꯤꯡꯉꯥꯏꯁꯨ ꯂꯩꯇꯦ ꯍꯪꯅꯤꯡꯉꯥꯏꯁꯨ ꯂꯩꯇꯦ ꯂꯤꯅꯤꯡꯉꯥꯏꯁꯨ ꯂꯩ ꯇꯦ ꯆꯞ ꯃꯥꯟꯅꯥꯏꯌꯦ ꯕꯣꯜ ꯌꯦꯡꯕ꯭ꯔꯥ ꯀꯩ ꯍꯦꯟꯖꯥꯡ ꯆꯥꯔꯒꯦ ꯊꯕꯛ ꯇꯧꯕ꯭ꯔ ꯆꯥꯞ ꯃꯅꯥꯏ ꯂꯣꯏꯅ
ꯕꯣꯜ ꯌꯦꯡꯕ꯭ꯔꯥ ꯍꯥꯏꯔꯗꯤ ꯌꯦꯡꯗꯦ
ꯌꯦꯡꯗꯦ
ꯑꯁ ꯋꯥꯔꯤꯗꯣ ꯂꯩ ꯂꯩꯇꯕꯔꯣ ꯍꯥꯏꯅꯤꯡꯉꯥꯏ ꯂꯩꯇꯦ ꯑꯗꯨꯒꯨꯝꯕꯗꯣ
ꯍꯣꯏ ꯍꯥꯏꯗ꯭ꯔꯁꯨ ꯀꯩꯅꯣ
ꯀ꯭ꯂꯥꯁ ꯇꯨꯋꯦꯜꯚ ꯂꯣꯏꯕꯒꯨꯝꯕꯀꯣ ꯀ꯭ꯂꯥꯁ ꯇꯨꯋꯦꯜꯚ ꯂꯣꯏꯕꯒꯨꯝꯕ ꯅꯠꯇ꯭ꯔꯒ ꯀ꯭ꯂꯥꯁ ꯇꯨꯋꯦꯜꯚ ꯇꯝꯕ ꯅꯠꯇ꯭ꯔꯒ ꯐꯥꯔꯁ ꯏꯌꯥꯔ ꯀꯥꯕ ꯍꯣꯏꯗꯣ ꯑꯗꯨꯝ ꯇꯥꯎꯕꯅꯤ
ꯀꯣꯏꯂꯦꯖ ꯀꯣꯏꯂꯦꯖ ꯂꯣꯏꯔꯕ ꯑꯍꯟꯅꯦꯕ
ꯍꯣꯏ ꯑꯁ ꯑꯍꯟꯕꯨ ꯋꯥꯔꯤ ꯁꯥꯕꯅ ꯍꯦꯟꯅ ꯅꯨꯡꯉꯥꯏꯍꯦ ꯉꯥꯡꯕꯨꯁꯨ ꯁꯥꯟꯅꯅꯤꯡꯉꯦ ꯑꯗꯨ ꯑꯣꯏꯔꯁꯨ ꯑꯩ ꯑꯩꯈꯣꯏꯅ ꯉꯥꯡꯕ ꯈꯛꯇ ꯈꯨꯝꯔꯒ ꯑꯩꯈꯣꯏꯕꯨꯁꯨ ꯑꯩ ꯃꯤꯅꯤꯠ ꯇꯔꯥ ꯋꯥꯔꯤ ꯁꯥꯔꯒꯀꯣ ꯀꯣꯏꯁꯟ ꯑꯃ
ꯄꯨꯡ ꯉꯥꯏꯔꯒ ꯄꯨꯡ ꯉꯥꯏꯔꯒ ꯍꯦꯛ ꯌꯦꯡꯉꯤꯒꯟꯗ ꯋꯥꯔꯤ ꯁꯥꯟꯅꯕꯅꯦꯕ꯫
ꯎꯝ ꯑꯗꯨ ꯑꯃ ꯊꯦꯡꯅꯔꯦ꯫ ꯏꯁꯩ ꯁꯛꯀꯅꯤ ꯅꯦꯛꯁ ꯇꯥꯏꯝꯗꯤ꯫ ꯍꯦ ꯍꯦ ꯍꯦ ꯎꯄꯥꯏ ꯂꯩꯇꯦ ꯍꯦ ꯍꯦ ꯍꯦ꯫
ꯁꯤꯁꯦ ꯕꯤꯗꯤꯑꯣ ꯃꯟꯗꯤ ꯑꯩꯅ ꯀꯩꯅꯣ ꯍꯥꯏꯕꯅꯦ ꯕꯤꯗꯤꯑꯣꯀꯣꯜ ꯑꯣꯏꯔꯗꯤ ꯀꯃꯥꯏ ꯇꯧꯔꯅꯤ꯫ ꯐꯖꯔꯅꯤ ꯕꯤꯗꯤꯑꯣ ꯀꯣꯜ ꯑꯣꯏꯔꯗꯤ꯫
ꯎꯝ꯫ ꯑꯥ꯫ ꯑꯗꯨꯅꯦ ꯑꯩꯈꯣꯏ ꯁꯦ ꯑꯁꯤꯗꯒꯤ ꯅꯨꯄꯥ ꯅꯨꯄꯤꯁꯨ ꯌꯥꯝ ꯊꯦꯡꯅꯈ꯭ꯔꯕ ꯑꯣꯏꯔꯝꯃꯦ꯫ ꯃꯥꯜꯂꯦ꯫
ꯑꯩꯒꯤ ꯏꯅꯥꯎꯅ ꯀꯔꯤ ꯍꯥꯏꯕ꯭ꯔꯥ ꯑꯩꯉꯣꯟꯗ ꯑꯁ ꯑꯩꯒꯤ ꯐꯥꯏꯚ ꯉꯥꯛꯇꯅꯤ ꯂꯩꯁꯦ ꯅꯣꯏꯉꯣꯟꯗ ꯀꯣꯜ ꯇꯧꯔꯣꯏꯀꯣ ꯍꯥꯏꯔꯦ ꯊꯤꯕ ꯆꯠꯈꯦ ꯍꯥꯏꯔꯒ ꯆꯠꯈ꯭ꯔꯕꯅꯦꯕ ꯑꯗꯨ ꯉꯥꯏꯍꯥꯛꯇꯪ ꯂꯩꯔꯒ ꯑꯃꯅ ꯀꯣꯜ ꯇꯧꯔꯛꯑꯦ ꯐ꯭ꯔꯤꯔ ꯏꯆꯦ ꯍꯥꯏꯔꯒ ꯍꯣꯏ ꯐ꯭ꯔꯤꯅꯦ ꯍꯥꯏꯕ ꯀꯥꯟꯗ ꯀꯣꯜ ꯑꯃꯨꯛꯀ ꯇꯧꯔꯛꯑꯒ ꯃꯥꯁꯦ ꯅꯨꯄꯤ ꯑꯃ ꯅꯨꯄꯤ ꯑꯃ ꯃꯕꯨ ꯀꯣꯜ ꯇꯧꯔꯛꯑꯦ ꯍꯥꯏꯌꯦ꯫ ꯀꯅꯥꯔꯣ ꯅꯨꯄꯤ ꯑꯗꯨ ꯅꯨꯄꯤ ꯅꯪꯕꯨ ꯈꯪꯕꯅꯦ ꯍꯥꯏꯕꯀꯣ꯫ ꯀꯅꯥꯔ ꯍꯥꯏꯔꯒ ꯑꯩꯈꯣꯏꯒꯤ ꯁꯥꯏꯠꯇ ꯅꯨꯄꯤ ꯑꯃ꯫
ꯑ
ꯑ ꯑꯥ ꯑꯩꯈꯣꯏꯒꯤ ꯐ꯭ꯔꯦꯟꯒꯤ ꯁꯥꯏꯠꯇ ꯅꯨꯄꯤ ꯑꯃ ꯀꯣ꯫
ꯍꯣꯏ꯫
ꯄꯦꯒꯅꯦꯟ ꯑꯣꯏꯕ ꯅꯨꯄꯤ ꯁꯤꯛꯁ ꯃꯟ ꯄ꯭ꯔꯦꯒꯅꯦꯟ ꯁꯤꯛꯁ ꯃꯟ ꯄ꯭ꯔꯦꯒꯅꯦꯟ ꯑꯣꯏꯕ ꯅꯨꯄꯤꯕꯨ ꯅꯝꯒ ꯀꯣꯜ ꯇꯧꯔꯛꯑꯦ ꯍꯥꯏꯌꯦꯅꯦ꯫ ꯃꯥꯒꯤ ꯐꯥꯏꯚ ꯉꯛꯇ ꯂꯩ ꯑꯩ ꯅꯨꯄꯤ ꯊꯤꯕ ꯆꯠꯈ꯭ꯔꯒꯦ ꯍꯥꯏꯔꯒ꯫ ꯅꯨꯄꯤ ꯅꯠꯇꯕ ꯃꯧꯗꯣ ꯑꯗꯨꯁꯨ ꯑꯗꯨꯁꯨ꯫ ꯑꯉꯥꯡ ꯄ꯭ꯔꯦꯒꯅꯦꯟ ꯑꯣꯏꯕ ꯅꯨꯄꯤꯕꯨ ꯊꯦꯡꯅꯔꯦꯀꯣ ꯑꯩꯉꯣꯟꯗ ꯑꯁ ꯑꯩꯗꯤ ꯑꯗꯨꯝ ꯇꯧꯏꯅꯦ ꯍꯥꯏꯔꯒ ꯑꯥ ꯍꯧꯖꯤꯛ ꯑꯗꯨꯝ ꯉꯥꯎꯔꯒ ꯂꯩꯕꯅꯤ꯫
ꯅꯨꯄꯥ ꯃꯤꯌꯥꯝꯁꯨ ꯀꯩꯅꯣ
ꯎꯝ꯫
ꯋꯥꯡꯕꯁꯨ ꯂꯩꯇꯦꯗ꯫
ꯍꯣꯏ꯫
ꯑꯩꯈꯣꯏꯅ ꯄꯥꯕꯗꯣ ꯂꯩꯇꯦ꯫
ꯂꯣꯏꯅꯃꯛ ꯋꯥꯊꯤꯁꯨ ꯄꯪꯒꯥꯡ ꯉꯥꯡꯉꯦꯕ꯫
ꯍꯣꯏ
ꯂꯩꯕꯅꯦ ꯃꯉꯥ ꯇꯔꯨꯛ ꯂꯩꯕꯅꯦ꯫
ꯆꯥꯞ ꯃꯅꯥꯝ
ꯑꯩꯁꯨ ꯌꯦꯡꯒꯦ ꯈꯟꯕꯅꯦ ꯑꯗꯣ ꯂꯩꯇꯦ꯫
ꯑꯁ ꯎꯁꯨ ꯎꯈ꯭ꯔꯕ꯭ꯔꯣ ꯅꯪꯗꯤ꯫
ꯂꯩꯇꯦ ꯃꯣꯏꯒꯤ ꯀꯩꯅꯣꯗꯣ ꯆꯦꯛ ꯇꯧꯕꯅꯦꯕ꯫ ꯋꯥꯉꯥꯡ ꯁꯉꯥꯡꯗꯣ ꯑꯗꯨ ꯌꯥꯗꯦꯕ ꯑꯉꯥꯡ ꯈꯛꯇꯅꯦꯕ꯫
ꯑ
ꯀꯔꯤ ꯇꯧꯕ꯭ꯔꯥ ꯍꯥꯏꯔꯒ